ꯀꯩꯗꯧꯔꯤꯒꯦ꯫
ꯑꯣ ꯌꯨꯝꯗ ꯑꯗꯨꯝ ꯂꯩꯔꯨꯌꯦ ꯅꯨꯡꯉꯥꯏꯔꯤꯕ꯭ꯔꯣ꯫
ꯅꯨꯡꯉꯥꯏꯔꯤꯌꯦ ꯅꯨꯡꯉꯥꯏꯔꯤꯌꯦ꯫
ꯅꯪꯅ ꯅꯍꯥꯟ ꯑꯩꯉꯣꯟꯗ ꯀꯣꯜ ꯇꯧꯔꯒ ꯑꯩꯒꯤ ꯀꯣꯜꯗꯣ ꯌꯥꯗꯕ꯭ꯔꯥ꯫
ꯑꯣ ꯀꯩꯅꯣ ꯃꯣꯏꯒꯤꯗꯣ꯫ ꯀꯔꯤꯔꯣ ꯑꯃ ꯊꯣꯛꯂꯛꯄꯀꯣ꯫
ꯕꯤꯖꯤ ꯊꯣꯔꯛꯄ꯭ꯔꯥ꯫
ꯍꯣꯏ ꯕꯤꯖꯤ ꯊꯣꯔꯛꯑꯦ꯫
ꯑꯣ ꯈꯪꯗꯦꯅꯦ꯫
ꯑꯗꯨ ꯀꯔꯤ ꯇꯧꯕꯒꯦꯔꯣ ꯑꯩꯁꯨ ꯈꯪꯗꯕꯀꯣ꯫
ꯅꯪꯅꯤꯀꯣ ꯋꯥꯆꯦꯞꯇ ꯇꯦꯛꯁ ꯊꯥꯔꯛꯄꯗꯣ꯫
ꯑꯣꯏꯔꯝꯒꯅꯤ ꯆꯠꯇꯦ ꯍꯥꯏꯅ ꯊꯥꯔꯛꯄ꯭ꯔꯥ꯫
ꯑ ꯍꯣꯏ꯫
ꯑꯣ ꯑꯣ꯫
ꯅꯪꯗꯤ ꯕꯤꯖꯤ ꯂꯥꯛꯑꯦ ꯍꯥꯏꯅ ꯊꯥꯔꯛꯄꯗꯣ ꯅꯪ ꯑꯣꯏꯔꯝꯒꯅꯤꯀꯣ꯫
ꯑꯩ ꯑꯣꯏꯔꯝꯗꯣ ꯃꯥꯜꯂꯦꯝ
ꯑꯥ ꯑꯣ ꯑꯗꯨꯅꯦ ꯑꯩꯒꯤꯗꯣ ꯑꯩꯒꯤ ꯀꯣꯜ ꯂꯤꯃꯤꯠꯇꯨ ꯂꯣꯏꯈ꯭ꯔꯕ ꯃꯥꯜꯂꯦ ꯑꯗꯨꯒꯤ ꯍꯧꯖꯤꯛꯇꯤ ꯖꯦꯔꯣ ꯇꯥꯛꯁ꯫ ꯀꯝꯄ꯭ꯂꯤꯇꯦ ꯀꯝꯄꯂꯤꯠ ꯑꯗꯨꯝ ꯑꯗꯨꯝ ꯊꯥꯕ ꯑꯩꯅ ꯀꯣꯜ ꯇꯧꯕꯗꯣ ꯁꯨꯛꯌꯥ ꯌꯥꯗꯕꯀꯣ ꯑꯗꯨꯒꯤ ꯑꯩꯁꯨ ꯎꯄꯥꯏ ꯂꯩꯇꯅ ꯑꯗꯨꯝ ꯂꯩꯌꯦꯕ
ꯑꯣ ꯑꯗꯨ ꯑꯣꯏꯔꯗꯤ ꯀꯩꯅꯣ ꯈꯛꯇ ꯉꯥꯏꯔꯦꯅꯦ ꯏꯟꯀꯃꯤꯡꯗ ꯀꯣ꯫
ꯍꯣꯏ꯫
ꯎꯝ꯫
ꯏꯟꯀꯝꯃꯤꯡꯁꯦ ꯐꯖꯅ ꯇꯧꯔꯛꯏꯅꯣ ꯇꯧꯔꯛꯑꯣꯅꯦ ꯅꯣꯏꯁꯦ꯫
ꯎꯝ ꯌꯥꯏꯦ ꯌꯥꯏꯦ ꯌꯥꯏꯦ ꯌꯥꯏ ꯑꯩꯁꯨ ꯀꯨꯏꯗ꯭ꯔꯤꯕꯅꯤꯅꯀꯣ꯫
ꯑꯣ ꯄꯥꯏꯕꯂꯣ ꯀꯨꯏꯗ꯭ꯔꯕ꯭ꯔꯣ꯫
ꯍꯣꯏ꯫
ꯑꯣ ꯅꯨꯃꯤꯠꯀꯤ ꯑꯃ ꯁꯨꯔꯕ꯭ꯔꯥ ꯀꯣ꯫
ꯑꯩ ꯑ ꯉꯁꯤꯅ ꯇꯨ ꯇꯥꯏꯝꯁ ꯆꯪꯅꯤꯉꯥꯏꯗ ꯑꯩꯅ ꯑꯃꯨꯛ ꯆꯪꯂꯛꯄ꯫
ꯑꯁ ꯌꯥꯗꯦ ꯅꯪꯒꯤ ꯑꯗꯨꯝ ꯇꯧꯑꯣ ꯔꯤꯄꯤꯠ ꯔꯤꯄꯤꯠ꯫ ꯇꯧꯑꯣ ꯉꯁꯤꯗꯤ꯫
ꯑ ꯌꯥꯏ ꯀꯔꯤ ꯏꯟꯁꯥꯡ ꯇꯧꯔꯒꯦ
ꯑ ꯉꯁꯤꯀꯣ ꯑꯩꯈꯣꯏꯅ ꯕꯦꯝꯕꯨ ꯁꯨꯠꯒ ꯕꯤꯟꯁ ꯀ ꯄꯣꯇꯦꯇꯣ
ꯑꯣ꯫
ꯑꯂꯨ ꯆꯥꯌꯦ꯫
ꯄꯣꯛ ꯑꯌꯥꯏꯕ ꯂꯩ ꯊꯝꯒꯗꯧꯕꯅꯤꯅꯦ ꯑꯗꯣ꯫
ꯌꯥꯝ ꯆꯥꯈ꯭ꯔꯕꯅꯦ ꯕꯦꯝꯕꯨꯁꯨꯗꯤ ꯑꯩꯒꯤ ꯐꯦꯕꯔꯔꯤꯠꯅꯤꯅ꯫
ꯎꯝ
ꯄꯪꯖꯥ ꯆꯕꯅꯦꯁꯦ
ꯌꯥꯝ ꯍꯥꯎꯏꯅꯦ
ꯅꯪꯗꯤ
ꯑꯁ ꯑꯩꯁꯦ ꯉꯁꯤꯁꯦ ꯀꯩꯅꯣ ꯇꯧꯋꯦ ꯌꯦꯟꯁꯥꯡ ꯊꯣꯡꯕ ꯂꯣꯏꯔꯒꯀꯣ ꯑꯗꯨꯝ ꯂꯩ
ꯑꯥ ꯀꯔꯤ ꯑꯦꯟꯁꯥꯡ ꯊꯣꯡꯕꯤꯕ꯭ꯔꯣ
ꯉ ꯁꯤꯁꯦ ꯀꯩꯅꯣ ꯇꯧꯕ ꯕꯧ ꯕꯧ ꯊꯣꯡꯕꯀꯣ
ꯑꯣ ꯑꯣ ꯍꯧꯅꯤ ꯑꯗꯨꯗꯤ ꯆꯥꯛ ꯆꯥꯛꯇꯤ ꯆꯥꯗ꯭ꯔꯤꯌꯦ ꯍꯥꯏꯕ꯭ꯔꯣ
ꯆꯥꯛ ꯆꯥꯥꯗ꯭ꯔꯤꯌꯦ
ꯑꯣ
ꯉꯁꯤ ꯄ꯭ꯔꯣꯒ꯭ꯔꯥꯝ ꯃꯆꯥ ꯑꯃ ꯂꯩꯕ
ꯑꯣ ꯑꯣ
ꯑꯗꯨꯒꯤ
ꯀꯔꯤ ꯄ꯭ꯔꯣꯒ꯭ꯔꯥꯝꯅꯣ
ꯈꯧꯒ꯭ꯔꯥꯝ ꯍꯥꯏꯕꯁꯤꯕꯨ ꯀꯩꯁꯨ ꯅꯠꯇꯦꯗ ꯎꯝ ꯑꯩꯈꯣꯏꯒꯤ ꯑꯉꯥꯡꯁꯤꯡ ꯑꯁꯤ ꯑꯃꯨꯛꯀ ꯆꯠꯀꯗꯧꯕꯀꯣ
ꯑꯣ ꯑꯣ
ꯑꯗꯨꯒꯤ
ꯑꯠꯆꯥ ꯍꯥꯏ ꯃꯄꯥꯟꯗ ꯂꯩꯕ꯭ꯔꯥ
ꯃꯄꯥꯟꯗ ꯅꯠꯇꯦꯗ ꯁꯤꯗ ꯂꯩꯔꯤꯗ ꯑꯉꯥꯡꯁꯤꯡ ꯕꯤ ꯕꯤ ꯑꯦꯁ ꯂꯣꯏꯔꯒ ꯏꯆꯦꯒꯤ ꯑꯉꯥꯡꯁꯤꯡ ꯁ꯭ꯀꯨꯜ ꯀꯥꯕ ꯍꯧꯒꯗꯧꯕ ꯃꯌꯨꯝ ꯃꯌꯨꯝ ꯆꯠꯒꯗꯧꯕ
ꯑꯁ ꯅꯨꯡꯁꯤꯅꯦ ꯑꯉꯥꯡꯁꯤꯡꯕꯨꯁꯨꯀꯣ ꯃꯇꯝ ꯑꯃꯨꯛꯀ ꯂꯣꯏꯒꯗꯧꯔꯤ ꯑꯗꯨꯅꯦ ꯃꯣꯏꯒꯤ ꯖꯨꯟ ꯁꯨꯇꯤꯗꯣ ꯍꯣꯏ ꯅꯁꯤꯗꯤ ꯗꯦꯠ ꯑꯃ ꯁꯨꯔꯅꯤ ꯑꯩꯈꯣꯏ ꯑꯩꯈꯣꯏꯒꯤ ꯌꯨꯝꯗ ꯂꯩꯕ ꯑꯉꯥꯡꯁꯤꯡꯁꯨ ꯗꯦꯠ ꯋꯥꯟ ꯁꯨꯕ ꯃꯇꯝꯗ ꯁ꯭ꯀꯨꯜ ꯀꯥꯔꯅꯤꯡꯉꯦ
ꯑꯣ
ꯍꯧꯖꯤꯛꯇꯤ ꯁꯅꯥ ꯁꯥꯟꯅꯔꯒꯜꯂꯕ ꯌꯦꯡꯉꯒ ꯅꯨꯡꯁꯤꯌꯦ ꯈꯔ
ꯑꯗꯨꯒꯤꯅꯤ ꯃꯣꯏꯁꯨ ꯍꯣꯔꯦꯟ ꯅꯨꯡꯗꯥꯡ ꯅꯨꯡꯊꯤꯟꯜꯗ ꯆꯠꯈ꯭ꯔꯅꯤ ꯍꯥꯏꯔꯨꯏꯀꯣ ꯉꯔꯥꯡ ꯅꯨꯡꯗꯥꯡꯗꯒꯤ ꯑꯁ ꯋꯥ ꯉꯥꯡꯗ꯭ꯔꯒ ꯂꯩꯈ꯭ꯔꯦ
ꯎꯝ ꯅꯪ ꯅꯪ ꯑꯉꯥꯡ ꯂꯩꯔꯕ꯭ꯔꯣ
ꯂꯩꯇ꯭ꯔꯤꯗ ꯑꯩꯗꯤ ꯄꯥꯈꯪꯅꯦꯗ
ꯑꯣ
ꯏꯆꯦꯒꯤ ꯑꯉꯥꯡꯁꯤꯡꯗꯣ
ꯍꯣꯏ ꯍꯣꯏ
ꯑꯩꯅ ꯑꯃꯨꯛꯀ ꯊꯤꯟꯕꯤꯒꯗꯧꯕ
ꯑꯣ ꯑꯣ
ꯑꯗꯤ ꯅꯨꯡꯉꯥꯏꯔ ꯂꯩꯔ
ꯎꯝ ꯈꯪꯉꯦ ꯈꯪꯉꯦ
ꯅꯪꯗꯤ ꯌꯨꯝ ꯄꯥꯜꯂꯕꯣ
ꯍꯣꯏꯗ ꯄꯥꯟꯈ꯭ꯔꯦ
ꯎꯝ ꯑꯗꯨꯗꯤ ꯅꯪ ꯈꯪꯅꯔꯝꯒꯅꯤ ꯑꯉꯥꯡꯁꯤꯡꯗꯨ ꯀꯣ
ꯍꯣꯏ ꯑꯩꯒꯤ ꯏꯁꯥꯒꯤ ꯑꯣꯏꯅꯗꯤ ꯂꯩꯇ꯭ꯔꯤꯌꯦ ꯑ ꯄꯥꯟꯕꯗꯣ ꯀꯨꯏꯗ꯭ꯔꯤꯑꯕ ꯑꯩꯁꯨ ꯀꯣ ꯑꯗꯨ ꯑꯣꯏꯔꯁꯨ ꯑꯗꯨꯝ ꯏꯆꯦꯒꯤ ꯃꯆꯥ ꯑꯟ ꯑꯦ ꯑꯟ ꯅꯠ ꯑ ꯑꯗꯨꯒ ꯕ꯭ꯔꯥꯗꯔꯒꯤ ꯃꯆꯥ ꯂꯣꯏꯅꯃꯛ ꯂꯩꯌꯦ ꯑꯦꯛꯁꯄꯤꯔꯤꯌꯦꯟꯁꯇꯤ ꯑꯥꯗꯒꯤ ꯈꯣꯏꯗꯒꯤ ꯇꯧꯈ꯭ꯔꯕꯅꯤ ꯎꯝ ꯉꯥꯡ ꯅꯦꯝꯕꯒꯤ
ꯑꯁ ꯑꯗꯨꯒꯤꯅꯤꯅꯦ ꯑꯩꯁꯨ ꯇꯟꯕ ꯍꯥꯏꯕꯗꯤ ꯃꯣꯏꯖꯨ
ꯅꯨꯡꯁꯤꯕꯅꯦ ꯑꯦ ꯑꯩꯈꯣꯏ ꯏꯃꯣꯁꯟ ꯐꯥꯎ ꯑꯦꯐꯦꯛ ꯇꯧꯅꯤ ꯃꯣꯏꯁꯦ ꯃꯣꯏꯕꯨ ꯌꯥꯝ ꯅꯨꯡꯁꯤꯔꯗꯤꯀꯣ
ꯑꯁ ꯉꯔꯥꯡ ꯅꯨꯡꯗꯥꯡꯗꯒꯤ ꯎꯝ ꯑꯉꯥꯡ ꯑꯅꯤꯗꯣ ꯀꯧꯊꯣꯛꯑꯒ ꯍꯌꯦꯡꯗꯤ ꯁꯨꯃꯥꯏꯅ ꯇꯧꯔꯖꯦꯀꯣ ꯍꯌꯦꯡꯗꯤ ꯕꯤ ꯕꯤ ꯑꯦꯁ ꯂꯣꯏꯈ꯭ꯔꯕꯅꯤꯅ
ꯎꯝ
ꯍꯌꯦꯡꯗꯤ ꯑꯗꯨꯝ ꯆꯠꯂꯁꯤꯀꯣ ꯈꯣꯠꯂꯁꯨ ꯍꯥꯏꯗꯨꯗꯤ ꯋꯥ ꯉꯥꯡꯗꯦ ꯋꯥ ꯉꯥꯡꯅꯤꯡꯗꯕꯒꯤ ꯃꯑꯣꯡꯗꯀꯣ
ꯎꯝ
ꯀꯩꯅꯣ ꯇꯧꯕꯅꯦ ꯑꯩꯅ ꯂꯧꯕꯁꯨ ꯑꯩꯅ ꯂꯧ ꯑꯗꯨꯝ ꯂꯧꯕ ꯆꯠꯄꯅꯦꯕ
ꯎꯝ
ꯑꯗꯨꯒ ꯍꯌꯦꯡꯗꯤ ꯑꯁ ꯑꯩꯅ ꯑꯗꯨꯝꯀ ꯊꯤꯟꯕꯤꯔꯅꯤꯀꯣ ꯈꯣꯠꯀꯅꯤꯀꯣ ꯍꯥꯏꯗꯨꯗ ꯑꯁ ꯀꯞꯅꯤꯡꯉ ꯂꯩꯕꯗꯀꯣ
ꯇꯟꯗꯅ ꯑꯩꯗꯤ ꯑꯩꯗꯤ ꯅꯨꯄꯤ ꯊꯤꯗ꯭ꯤꯔꯌꯦ ꯑꯗꯨ ꯑꯣꯏꯔꯖꯨ ꯑꯁ ꯏꯆꯦꯒꯤ ꯑꯉꯥꯡ ꯑꯅꯤꯗꯣ ꯑꯗꯨꯝ ꯑꯉꯥꯡ ꯑꯣꯏꯔꯤꯉꯩꯗꯤ ꯑꯗꯨꯝ ꯚꯦꯀꯦꯁꯟ ꯖꯦ ꯑꯦꯕ꯭ꯔꯤ ꯚꯦꯀꯦꯁꯟ ꯑꯩꯒꯤ ꯃꯅꯥꯛꯇ ꯑꯗꯨꯝ ꯂꯩꯕꯗꯣꯀꯣ
ꯑꯣ ꯑꯣ ꯎꯝ
ꯅꯨꯡꯁꯤꯕꯒꯩ
ꯅꯪ ꯑ ꯂ ꯩꯕ ꯀꯥꯟꯗ ꯑꯦꯛꯁꯄꯤꯔꯤꯌꯦꯟꯁꯇꯣ ꯑꯗꯨꯝ ꯊꯣꯛꯈ꯭ꯔꯅꯤ ꯍꯧꯖꯤꯛꯇꯤ ꯅꯪꯒꯤ ꯑꯉꯥꯡꯗ ꯅꯠꯇꯕ ꯃꯤ ꯏꯆꯦꯒꯤ ꯑꯉꯥꯡꯗꯒꯤꯀꯣ ꯑꯗꯨꯝ ꯅꯨꯡꯁꯤꯕꯁꯨ ꯍꯦꯟꯒꯅꯤꯗ ꯐꯕꯁꯨ ꯐꯕꯅꯦ ꯑꯗꯨꯒꯨꯝꯕ ꯑꯦꯛꯁꯄꯤꯔꯦꯟꯁꯁꯤꯁꯨ ꯑꯩꯗꯤ ꯑꯩ ꯑꯩ ꯃꯄꯥꯟꯗ ꯂꯩꯌꯦꯕ ꯂꯨꯍꯣꯡꯗ꯭ꯔꯤꯉꯩꯗ ꯃꯄꯥꯟꯗ ꯗꯦꯜꯂꯤꯗ ꯑꯗꯨꯝ ꯂꯩꯕꯀꯣ ꯑꯗꯨꯒꯤ ꯑꯩꯅ ꯍ ꯍꯦꯛ ꯍꯜꯂꯛꯄ ꯀꯥꯟꯗ ꯃꯣꯏꯁꯨ ꯑꯗꯨꯝ ꯀꯥꯞꯔꯒ ꯂꯩꯕ ꯑꯩ ꯆꯥꯗ꯭ꯔꯤꯉꯩꯗ ꯊꯨꯅ ꯂꯥꯛꯑꯣ ꯀꯣ ꯍꯥꯏꯕꯀꯣ ꯑꯗꯨꯒꯨꯝꯕ ꯑꯩ ꯇꯥꯔꯒ ꯑꯗꯨꯝ ꯀꯥꯞꯔꯒ ꯑꯗꯨꯝ ꯆꯠꯄꯅꯤꯗ ꯑꯩꯁꯨ ꯀꯞꯄ꯭ꯔꯒ ꯆꯠꯂꯦ ꯚꯤꯗꯤꯑꯣ ꯀꯣꯜꯃꯨꯛ ꯇꯧꯔꯛꯑꯦ ꯑꯗꯨꯝ ꯇꯧꯋꯦ ꯅꯨꯡꯁꯤꯕꯗꯤ ꯑꯁ ꯌꯥꯝ ꯅꯨꯡꯁꯤꯕꯅꯦ ꯑꯉꯥꯡꯁꯤꯡꯁꯦ ꯍꯥꯏꯅꯤꯡꯉꯥꯏ ꯂꯩꯇꯦ ꯑꯦꯛꯁꯄꯤꯔꯤꯌꯦꯟꯁꯁꯨ ꯖꯠ ꯖꯠꯅꯤ
ꯑꯗꯨ ꯒꯣꯏ ꯑꯗꯨꯃꯥꯏꯅ ꯇꯧꯕꯩꯔ ꯈꯪꯗꯦ ꯑꯩ ꯊꯥꯔꯇꯤ ꯇꯨ
ꯊꯥꯔꯇꯤ ꯇꯨ ꯑꯣ ꯑꯗꯨꯗꯤ ꯌꯨꯝ ꯄꯥꯟꯕꯁꯨ ꯌꯥꯔꯅꯤꯗ ꯅꯪꯁꯨ
ꯎꯝ ꯄꯥꯟꯕꯗꯤ ꯌꯥꯔꯦ ꯎꯝ
ꯃꯤ ꯂꯩꯇ꯭ꯔꯤꯕ꯭ꯔꯣ
ꯃꯤꯁꯦ ꯂꯩꯇꯦꯅꯦ
ꯃꯤꯁꯦ ꯍꯥꯏ ꯅꯨꯄꯤ ꯊꯤꯕ ꯆꯠꯂꯣ
ꯂꯩꯇꯦꯅꯦ ꯅꯨꯄꯤꯁꯦ
ꯎꯝ ꯑꯩꯒꯤ ꯏꯃꯥꯟꯅꯕꯤ ꯂꯩꯕꯅꯦ ꯑꯩꯒꯤ ꯏꯃꯥꯟꯅꯕꯤꯗꯤ ꯆꯍꯤ ꯊꯥꯔꯇꯤꯔ ꯅꯠꯇ꯭ꯔꯒ ꯇ꯭ꯋꯦꯟꯇꯤ ꯅꯥꯏꯟꯔ ꯑꯣꯏꯔꯝꯒꯅꯤ ꯍꯧꯖꯤꯛ
ꯎꯝ
ꯃꯥ ꯍꯥ
ꯑꯩꯈꯣꯏ ꯖꯤꯂꯩꯔꯣꯡ ꯑꯣꯏꯕ꯭ꯔꯥ
ꯍꯣꯏ
ꯎꯝ ꯑꯣ
ꯅꯪꯅ ꯄꯥꯝꯔꯗꯤ ꯂꯥꯏꯟ ꯇꯧꯕꯤꯒꯦ
ꯃꯥꯁꯨ ꯌꯥꯝ ꯐꯕ ꯃꯤꯅꯦꯕ ꯑꯗꯨ ꯅꯨꯄꯥꯕꯨꯁꯨ ꯇꯤꯟꯅꯗꯦ ꯀꯣꯏꯁꯨ ꯀ‌ꯣꯏꯗ‌ꯦ ꯑꯩꯅ ꯅꯪꯁꯨ ꯑꯍꯥꯟ ꯑꯣꯏꯔꯅꯤ ꯂꯨꯍꯣꯡꯈ꯭ꯔꯣ ꯍꯥꯏꯔꯒ ꯅꯣꯛ ꯅ‌ꯣꯛꯔꯒ ꯂꯩ ꯃꯥꯁ‌ꯦ ꯑꯩꯅ ꯌꯥꯝ ꯑꯦꯛꯁꯄꯦꯟꯁꯤꯞ ꯑꯣꯏꯌꯦ ꯂꯨꯍꯣꯡꯔꯗꯤ ꯑꯩ ꯀꯃꯥꯏꯅ ꯇꯧꯒꯅꯤ ꯍꯥꯏꯅꯀꯣ ꯑꯗꯨ ꯁꯤꯝꯄꯜ ꯑꯣꯏꯕꯗꯤ ꯑꯣꯏꯕꯅꯦꯕ ꯍꯧꯖꯤꯛꯇꯤ ꯃꯥꯁꯦ ꯊꯕꯛ ꯐꯖ ꯐꯖꯕ ꯇꯧꯔꯒ ꯐꯥꯏꯅꯥꯟꯁ ꯀꯝꯄꯅꯤꯗ ꯇꯧꯔꯒ ꯀꯣ ꯗ‌ꯦꯂꯤꯗ ꯑꯗꯨꯨꯝ ꯂꯩꯌ‌ꯦ ꯑꯗꯨ ꯆꯍꯤ ꯑꯃꯒꯨꯝꯕ ꯑꯅꯤꯒꯨꯝꯕ ꯂꯩꯔꯒ ꯁꯤ ꯑꯩꯈꯣꯏꯒꯤ ꯁꯇꯦꯠꯗ ꯍꯜꯂꯛꯀꯅꯤ ꯍꯥꯏꯌꯦ
ꯃꯥꯕꯨ ꯑꯩꯅ ꯑ ꯑꯁ ꯅꯪꯒꯤꯗꯃꯛ ꯅꯨꯄꯥ ꯌꯥꯝ ꯐꯕ ꯑꯩꯅ ꯊꯤꯕꯤꯒꯦꯀꯣ ꯅꯪ ꯁꯦ ꯑꯩꯅ ꯁꯤ ꯌꯥꯔꯦ ꯍꯥꯏꯔꯗꯤ ꯍꯦꯛ ꯍꯣꯏ ꯍꯥꯏꯒꯗꯕꯅꯤꯅ ꯑꯩꯅ ꯍꯥꯏꯔꯕ ꯅ‌ꯣꯛ ꯅ‌ꯣꯛꯔꯒ ꯂꯩꯕꯅ‌ꯦ ꯃꯁꯨ ꯅꯕꯥꯅꯤꯖ‌ꯦ ꯆꯞ ꯆꯥꯒꯅꯤ ꯆꯍꯤꯗꯤ ꯑꯇꯣꯞꯄꯗꯤ ꯈꯪꯗ꯭ꯔꯤ ꯑꯗꯨ ꯀꯔꯤ ꯀꯔꯤ ꯊꯕꯛꯇꯤ ꯇꯧꯔꯒ ꯂꯩꯕ꯭ꯔꯣ ꯅꯪꯗꯤ
ꯑꯩꯗꯤ ꯎꯝ ꯀꯔꯤꯁꯨ ꯇꯧꯗꯦꯗ ꯁ꯭ꯋꯤꯞꯄꯔ ꯇꯧ ꯂꯩꯗ
ꯀꯗꯥꯏꯗ
ꯀꯩꯅꯣꯗ ꯂꯩꯌꯦ ꯑꯩ ꯁꯤ ꯑꯥꯏꯗꯤꯗ ꯂꯩꯌꯦ
ꯍꯥꯥ
ꯁꯤ ꯑꯥꯏ ꯗꯤ ꯗꯤꯄꯥꯔꯠꯃꯦꯟꯗ ꯂꯩꯌ‌ꯦꯕ
ꯑ ꯀꯤꯌꯦꯍꯦ
ꯌꯥ
ꯆꯤꯡꯗꯔꯣ
ꯆꯤꯡꯗ ꯍꯥꯏꯕ ꯅꯠꯇꯦꯗ ꯆꯤꯡꯗ ꯍꯥꯏꯕ ꯂꯩꯗ꯭ꯔꯦ ꯁꯤ ꯑꯗꯨꯝ ꯀꯣ ꯁꯤꯗ ꯑꯗꯨꯝ
ꯑ ꯑꯁꯤ ꯕꯦꯂꯤꯗꯔꯥ
ꯑꯣ ꯕ‌ꯦꯂꯤꯗ ꯂꯩꯌꯦ ꯎꯝ
ꯑꯣ ꯑꯣ ꯎꯝ ꯑꯗꯨꯗꯤ ꯃꯅꯤꯄꯨꯔ ꯒꯣꯔꯃꯦꯟꯒꯤ ꯑꯣꯏꯔꯝꯒꯅꯤꯀꯣ
ꯍꯣꯏ ꯃꯅꯤꯄꯨꯔ ꯒ‌ꯣꯔꯃꯦꯟꯗ ꯑꯣꯏ ꯂꯩꯏ
ꯑꯥ ꯑꯥ ꯎꯝ ꯐꯥꯏꯅꯦ ꯊꯕꯛꯇꯤ ꯅꯨꯡꯉꯥꯏꯔꯝꯒꯅꯤꯀꯣ
ꯊꯕꯛꯁꯦ ꯅꯨꯡꯉꯥꯏꯕ ꯑꯃ ꯅꯝꯁꯤꯜꯂꯛꯏ ꯋꯥ ꯑꯃꯗ ꯑꯃꯁꯝꯁꯨ ꯂꯩ ꯍꯥꯏꯕ ꯉꯝꯗꯦꯗ ꯑꯗꯨꯕꯨꯗꯤꯀꯣ
ꯎꯝ
ꯎꯝ ꯅꯪꯗꯤ ꯉꯁꯤꯗꯤ ꯀꯔꯤ ꯑꯦꯟꯖꯥꯡ ꯇꯧꯔꯒꯦ
ꯕꯦꯝꯝꯕꯨ ꯁꯨꯔꯒ ꯑꯂꯨꯒ ꯟꯁ
ꯑꯦ ꯕꯨꯣꯁꯠꯇꯨꯗ ꯍꯣꯔꯦꯟ ꯑꯃꯨꯛꯀ ꯊꯣꯡꯒꯦ ꯍꯥꯏꯔꯗꯤ ꯀꯩꯅꯣ ꯇꯧꯔꯅꯦ
ꯑꯥ
ꯖꯥꯟ ꯀꯥꯡ
ꯑꯥ
ꯑꯌꯥꯏꯕꯗꯣ ꯈꯔ ꯑꯗꯨꯝ ꯍꯥꯞꯄꯤꯔꯨꯔꯅꯦ ꯍꯣꯔꯦꯟ ꯁ ꯑꯃꯨꯛꯀ ꯊꯣꯡꯉꯅꯤ ꯅꯪꯒꯤꯗꯣ ꯉꯁꯥꯏ ꯀꯥꯏꯒꯤꯗꯨꯗꯤ ꯑꯂꯨꯁꯨ ꯌꯥꯎꯋꯦ ꯑꯗꯨꯗꯤ ꯄꯦꯟꯗꯦ
ꯑ ꯅꯣꯡꯃ ꯆꯥꯒꯦ ꯉꯁꯤꯗꯤ ꯑꯩꯒꯤꯀꯣ ꯑꯩꯒꯤ ꯅꯦꯐ꯭ꯌꯨ ꯑꯃꯗꯣ ꯍꯌꯦꯡ ꯍꯣꯁꯇꯦꯜ ꯑꯣꯏꯅ ꯆꯠꯈ꯭ꯔꯤꯅꯤ ꯗꯦꯠ ꯋꯥꯟꯗ ꯃꯥꯒꯤ ꯍꯣꯁꯇꯦꯜꯁꯦ ꯀꯥꯔꯅꯤ ꯑꯗꯨꯒꯤ ꯍꯌꯦꯡ ꯗꯦ ꯊꯥꯔꯇꯤ ꯇꯥꯔꯦꯅ ꯑꯗꯨ ꯍꯌꯦꯡ ꯆꯠꯈ꯭ꯔꯅꯤ ꯑꯗꯨꯒꯤ ꯃꯥꯒꯤ ꯏꯃꯥꯅ ꯎꯝ ꯀꯔꯤꯅꯣ ꯏꯟꯁꯥꯡ ꯑꯍꯥꯎꯕ ꯊꯣꯡꯉ ꯍꯥꯏꯔꯒ ꯂꯩꯔꯤ ꯑꯗꯨꯗꯤ ꯑꯩꯈꯣꯏ ꯉꯁꯤꯗꯤ ꯕꯦꯝꯕꯨꯁꯨ ꯆꯥꯔꯨꯏ ꯏꯟꯁꯥꯡ ꯑꯍꯥꯎꯧꯕ ꯆ ꯅꯣꯡꯃꯥ ꯕꯕꯨꯁ ꯁꯨ ꯂꯧꯔꯒ ꯀꯔꯤꯅꯣ ꯅꯪꯅ ꯍꯥꯏꯕꯗꯣ ꯁꯥꯒꯨꯝꯕ
ꯑꯁ ꯑꯗꯨꯇꯣ ꯋꯥꯞꯀꯗꯧꯅꯤꯅꯦ
ꯆꯆꯦ ꯑꯩꯁꯨ
ꯑꯁ ꯑꯩꯗꯤ ꯏꯚꯤꯅꯤꯡꯗ ꯁꯨꯝꯀ ꯊꯣꯡꯒꯦ ꯍꯥꯏꯔꯗꯤ ꯑꯗꯨꯗꯣ ꯍꯥꯞꯄꯣ ꯍꯥꯏꯅ ꯍꯥꯏꯒꯦ ꯇꯧꯕꯀꯣ
ꯍꯣꯏ ꯅꯣꯡꯃ ꯊꯣꯡꯒꯦ ꯅꯪꯅ ꯍꯥꯏꯕꯤꯗꯣ
ꯑꯁ ꯦꯝꯕꯨꯖꯣꯏ ꯇ ꯎ ꯑꯩꯈꯣꯏꯒꯤ ꯀꯩꯅꯣ ꯕꯃꯔꯒꯤ ꯀꯧꯇꯥꯗꯣ
ꯑꯥ
ꯃꯔꯩꯀꯣꯇꯥꯗ ꯑꯗꯨꯧꯕꯇꯪꯗ ꯃꯣꯏꯅ ꯑꯥ ꯈꯨꯟꯗꯒꯤ